ꯍꯣꯏ ꯇꯥꯏꯀꯣ
ꯇꯌꯦ
ꯅꯨꯡꯉꯥꯏꯔꯤꯕ꯭ꯔꯣ ꯅꯪꯕꯣ
ꯅꯨꯡꯉꯥꯏꯔꯤ ꯈꯪꯗꯦ ꯅꯨꯡꯉꯥꯏꯔꯦ ꯍꯥꯏꯒꯗꯧꯔ ꯅꯪꯉꯣꯟ ꯅꯨꯡꯉꯥꯏꯔꯤꯦ ꯍꯥꯏꯒꯗꯧꯔ ꯅꯨꯡꯉꯥꯏꯇꯦ ꯍꯥꯏꯒꯗꯧꯔ ꯈꯜꯂꯦ
ꯅꯨꯡꯉꯥꯏꯕ ꯃꯥꯜꯂꯦꯅꯦ ꯍꯦꯛ ꯅꯨꯡꯉꯥꯏ ꯅꯨꯡꯉꯥꯏꯔꯤ ꯍꯥꯏꯕꯗꯨ
ꯎ ꯅꯨꯡꯉꯥꯏꯔ ꯅꯨꯡꯉꯥꯏꯕꯒꯤꯔ ꯈꯪꯗꯦ ꯄꯨꯡ ꯀꯞꯇ ꯀꯞꯄꯦ
ꯆꯠꯆꯔꯕꯣ
ꯆꯥꯗ꯭ꯔꯤ ꯆꯥꯛꯇꯤ
ꯑꯣ ꯊꯣꯡꯕꯗꯤ ꯂꯣꯏꯔꯕ
ꯍꯥ ꯀꯔꯤ ꯍꯥꯏꯕꯅꯣ ꯇꯥꯗ꯭ꯔꯦ ꯃꯈꯣꯟ
ꯑꯣ ꯑꯩꯒꯤ ꯕꯦꯛ ꯕꯦꯛꯒ꯭ꯔꯥꯎꯟ ꯂꯥꯛꯄ꯭ꯔꯥ ꯑꯠꯆꯥ ꯑꯁ ꯑꯉꯥꯡ ꯑꯉꯥꯡ ꯂꯩꯕꯒꯤꯀꯣ ꯑꯩ ꯃꯄꯥꯟ ꯈꯔ ꯊꯣꯛꯀꯦ ꯎꯝ ꯍꯧꯖꯤꯛꯇꯤ ꯅꯨꯡꯉꯥꯏꯕ꯭ꯔꯥ ꯑꯩꯒꯤ ꯕꯦꯛꯒ꯭ꯔꯥꯎꯟꯗꯣ ꯌꯥꯕ꯭ꯔꯥ
ꯑꯥ ꯌꯥꯈ꯭ꯔꯦ ꯐꯈ꯭ꯔꯦ
ꯑꯥ ꯑꯥ ꯑꯁ ꯑꯉꯥꯡꯁꯦ ꯀꯟꯇ꯭ꯔꯣꯜ ꯇꯧꯕ ꯌꯥꯗꯕꯒꯤꯀꯣ ꯆꯥꯗꯤ ꯆꯥꯗ꯭ꯔꯤꯗ ꯍꯧꯖꯤꯛ ꯊꯣꯡꯗꯤ ꯊꯣꯡꯈ꯭ꯔꯦ ꯏ ꯆꯦꯛ ꯈꯣꯏꯅ
ꯀꯔꯤ ꯌꯦꯟꯁꯥꯡ ꯊꯣꯡꯕ
ꯉꯁꯤꯗꯤ ꯑꯁ ꯑꯍꯥꯎ ꯇꯕ ꯃꯥꯜꯂꯦ ꯀꯣꯕꯤ ꯌꯦꯟꯁꯥꯡ ꯃꯥꯜꯂꯦ
ꯍꯔꯒꯅꯤꯗ
ꯍꯧꯛꯇꯦꯗ ꯑꯩꯒꯤꯗꯤ ꯁꯤꯒꯨꯝꯕꯗꯤ ꯊꯣꯡꯕꯤ ꯊꯣꯡꯕꯤꯕꯒꯤ ꯑꯗꯨꯝ ꯆꯥꯒꯅꯤ
ꯑꯦ ꯊꯣꯡꯕꯁꯨ ꯍꯩꯇꯕꯅꯦꯅ ꯑꯩꯈꯣꯏꯁꯨ ꯊꯣꯡꯕ ꯍꯩꯇꯕꯅꯤꯅ ꯑꯊꯣꯡ ꯑꯊꯣꯡꯕꯗ ꯑꯗꯨꯝ ꯆꯥꯕ ꯇꯥꯕꯅꯦ
ꯑ ꯅꯣꯏ ꯑꯦꯟꯁꯥꯡ ꯊꯣꯡꯗꯕ꯭ꯔꯥ ꯑꯦꯟꯁꯥꯡꯒꯨꯝꯕ ꯊꯣꯡꯕ ꯍꯥꯏꯇꯕ꯭ꯔꯥ ꯑꯣ ꯀꯔꯤꯒꯤꯅꯣꯅꯦ ꯌꯥꯝ ꯑꯉꯥꯡ ꯑꯣꯏ ꯑꯣꯏꯕ꯭ꯔꯥ ꯑꯣ
ꯎꯝ
ꯊꯣꯡꯕ ꯇꯥꯝꯃꯣ ꯌꯥꯝ ꯅꯨꯡꯉꯥꯏꯕꯅꯦ ꯑꯩꯈꯣꯏꯅ ꯆꯥꯅꯤꯡ ꯆꯥꯅꯤꯡꯕ ꯊꯣꯡꯕ ꯌꯥꯕꯗꯣ ꯑꯗꯨꯁꯨ ꯂꯕ ꯑꯃꯅꯤꯀꯣ
ꯎꯝ ꯈꯨꯠ ꯀꯖꯤꯦ ꯀꯥꯏ ꯀꯩꯗꯧꯕꯧ ꯃꯥꯜꯂꯦ ꯆꯥꯛ ꯊꯣꯡꯕꯗꯒꯤ ꯑꯩꯅ ꯊꯣꯡꯗꯕ ꯎꯝ
ꯑꯗꯨꯒ ꯉ ꯁꯤꯗꯤ ꯀ꯭ꯔꯤ ꯇꯕꯨꯅꯤ
ꯑꯥ
ꯉꯁꯤꯗꯤ ꯀꯔꯤ ꯇꯧꯒꯦꯔꯥ
ꯑꯩꯈꯣꯏ ꯃꯇꯨꯡ ꯌꯔꯒ ꯁꯥꯟꯅꯕ ꯆꯠꯂꯅꯤ ꯑꯗꯨꯒ ꯎꯝ ꯎꯝ ꯈꯪꯗꯦ ꯇꯥꯅꯉꯥꯏꯁꯦ ꯀꯣꯏꯕꯁꯨ ꯆꯠꯁꯦ ꯍꯥꯏꯅꯕꯅꯦ ꯑꯗꯣ
ꯎꯝ ꯅꯪꯁꯨ ꯁꯥꯟꯅꯕ꯭ꯔꯥ ꯑꯗꯨ ꯍꯥꯏꯕꯗꯤ ꯄ꯭ꯔꯣꯐꯦꯁ ꯅꯣ ꯑꯣꯏꯅ ꯁꯥꯟꯅꯕ꯭ꯔꯥ ꯑꯣ ꯐꯩꯅꯦ ꯍꯧꯖꯤꯛ ꯑꯩꯅ ꯃꯤ ꯑꯃꯕꯨ ꯀꯣꯜ ꯇꯧꯔꯒ ꯑꯣ ꯃꯥꯅ ꯀꯣꯜ ꯇꯧꯔꯛꯄ ꯑꯗꯨ ꯃꯥꯁꯨ ꯏꯁꯄꯣꯔꯠꯁ ꯃꯦꯟꯅꯤ ꯍꯥꯏꯅꯦ ꯀ꯭ꯔꯤꯀꯦꯠꯇꯀꯣ ꯍꯧꯖꯤꯛꯇꯤ ꯏꯁꯄꯣꯔꯠꯁꯀꯤ ꯃꯤ ꯂꯣꯏꯅꯃꯛꯕꯨ ꯑꯩ ꯁꯥꯟꯅꯕ ꯐꯪꯉꯦ ꯌꯥꯝ ꯅꯨꯡꯉꯥꯏꯌꯦ ꯅꯪꯒꯤꯅ ꯀꯔꯤꯒꯨꯝꯕꯔꯥ ꯁꯥꯟꯅꯕꯗꯣ
ꯍꯨꯕ ꯍꯥꯏꯅꯦꯔ ꯃꯤ ꯐꯨꯕ ꯍꯥꯏꯗꯣꯏꯅꯗꯣ
ꯑꯣ ꯕꯣꯛꯁꯤꯡꯒꯨꯝꯕ꯭ꯔꯣ
ꯑ ꯍꯣꯏ ꯏ ꯇꯥꯏꯀꯣꯟꯗ
ꯑꯣ ꯑꯣ ꯐꯩꯅꯦ
ꯃꯤꯅ ꯐꯨꯕ꯭ꯔꯥ ꯑꯩꯅ ꯐꯨꯕ꯭ꯔꯥ ꯑꯃꯗꯤ ꯇꯧꯔꯦ ꯈꯪꯗ꯭ꯔꯦ
ꯍ ꯌꯥꯝ ꯐꯩ ꯅꯪꯅ ꯆꯪꯅꯤꯡꯂꯒ ꯆꯪꯕ ꯃꯥꯜꯂꯦꯀꯣ
ꯎꯝ ꯑꯩꯅꯁꯨ ꯄꯥꯝꯕ ꯑꯗꯣ ꯏꯃꯥ ꯏꯃꯥꯒ ꯏꯃꯥ ꯍꯣꯏꯕ ꯕꯥꯅ ꯁꯣ ꯄꯥꯝꯕ
ꯑꯣ ꯑꯗꯨꯗꯤ ꯑꯁ ꯌꯥꯝ ꯐꯩꯅꯦ ꯅꯪꯒꯤ ꯄꯦꯔꯦꯟꯁꯁꯦ ꯍꯥꯏꯕꯗꯤ ꯑꯩꯈꯣꯏ ꯃꯤꯁꯤꯡꯀꯣ ꯎꯝ ꯃꯣꯏꯅ ꯑꯉꯥꯡꯁꯤꯡꯅ ꯄꯥꯝꯂꯁꯨ ꯃꯣꯏꯅ ꯄꯤꯍꯟꯅꯤꯡꯗꯕꯗꯣ ꯌꯥꯝ ꯂꯩꯕꯅꯦ ꯕꯥ ꯍꯧꯖꯤꯛꯀꯥꯟꯁꯦ
ꯎꯝ ꯃꯥꯅꯦ ꯃꯥꯅꯦ
ꯎꯝ ꯑꯗꯨ ꯅꯪꯒꯤꯗꯤ ꯅꯪꯒꯤ ꯕꯕꯥꯒ ꯃꯃꯥꯅ ꯑꯗꯨꯝ ꯁꯞꯄꯣꯔꯇꯤꯚ ꯑꯣꯏꯅ ꯂꯩꯔꯤ ꯑꯗꯨꯗꯤ ꯅꯪꯒꯤ ꯏꯗꯥꯎꯁꯦ ꯌꯥꯝ ꯐꯥꯒꯅꯤ
ꯎꯝ ꯑꯩꯈꯣꯏ ꯏꯄꯥꯗꯣ ꯃꯥꯁꯨꯅꯦ ꯃꯥꯁꯨ ꯁꯨꯝ ꯁꯥꯟꯅꯔꯛꯄ ꯃꯤ ꯑꯣꯏꯕꯒꯤ ꯄꯥꯝ ꯆꯕꯗ ꯑꯗꯨꯗꯤ
ꯑꯣ ꯑꯗꯨ ꯑꯗꯨꯒꯤ ꯑꯣꯏꯔꯝꯗꯤ ꯍꯣꯏ ꯃꯥꯁꯨ ꯃꯥꯁꯨ ꯃꯥꯒꯤ ꯐꯤ ꯑꯣꯏꯕ ꯀꯗꯨꯗ ꯀꯣ
ꯍꯣꯏ ꯃꯥꯒꯤ ꯐꯤꯜꯅꯤꯅ ꯃꯥꯅꯁꯨ ꯄꯥꯝꯕꯗꯣ ꯑꯩꯗꯣ ꯂꯥꯏꯔꯤꯛꯀꯨꯝꯕꯗꯣ ꯂꯥꯏꯔꯤꯛ ꯍꯩꯇꯕ ꯍꯥꯏꯗꯧꯔꯥ ꯈꯪꯗꯦ
ꯑꯁ ꯅꯠꯇꯦꯗ ꯌꯥꯝ ꯍꯥꯏꯕꯅꯤ ꯍꯧꯖꯤꯛꯇꯤ ꯍꯧꯖꯤꯛꯀꯥꯟꯗꯤꯀꯣ ꯂꯥꯏꯔꯤꯛꯁꯦ ꯑꯗꯨꯝ ꯌꯥꯝꯅ ꯀ꯭ꯋꯥꯂꯤꯐꯤꯀꯦꯁꯟ ꯂꯩꯇ꯭ꯔꯁꯨ ꯌꯥꯝ ꯂꯩꯌꯦꯗꯅ ꯅꯪ ꯃꯊꯟꯇ ꯐ꯭ꯔꯤ ꯂꯩꯕ ꯃꯇꯝꯗꯀꯣ ꯔꯦꯁ ꯇꯧꯅ ꯇꯧꯔꯒ ꯌꯨꯇ꯭ꯌꯨꯕꯀꯨꯝꯕꯗꯨ ꯌꯦꯡꯕ ꯌꯥꯏ ꯅꯠꯇ꯭ꯔꯒ ꯄ꯭ꯂꯦ ꯐꯣꯝꯁꯤꯗ ꯑꯗꯨ ꯅꯪꯅ ꯏꯪꯂꯤꯁ ꯇꯝꯅꯤꯡꯉꯦ ꯍꯥꯏꯔꯗꯤ ꯄ꯭ꯂꯦꯠꯐꯣꯝꯁꯨ ꯌꯥꯝ ꯂꯩꯕꯅꯤ ꯅꯪꯅ ꯀꯔꯤꯅꯣ ꯁꯕꯖꯦꯛꯒꯨꯝꯕꯗ ꯑꯩ ꯁꯤ ꯁꯕꯖꯦꯛꯇ ꯈꯔ ꯁꯣꯜꯂꯦ ꯍꯥꯏꯔꯁꯨ ꯊ꯭ꯔꯨ ꯄ꯭ꯂꯦꯠꯐꯣꯝꯗꯣ ꯇꯣꯉꯥꯟ ꯇꯣꯉꯥꯟꯅ ꯑꯗꯨꯝ ꯂꯩꯕꯒꯤꯀꯣ ꯀꯔꯤꯁꯨ
ꯍ ꯍꯧꯖꯤꯛꯇꯤ ꯌꯥꯝꯅ ꯆꯥꯎꯈꯠꯂꯕꯅꯦ ꯍꯦꯟꯅ ꯀꯩꯁꯨ ꯂꯨꯅ ꯏꯁꯥꯅ ꯄꯥꯕ ꯍꯩꯖꯔꯗꯤ ꯍꯧꯖꯤꯛꯀꯤ ꯃꯤꯅ ꯇꯥꯛꯅꯕꯒꯤ ꯃꯊꯧ ꯑꯣꯏꯗ꯭ꯔꯦꯗ
ꯍꯣꯏ ꯑꯗꯨꯅꯦ ꯑꯩꯈꯣꯏ ꯏꯁꯥꯅ ꯑꯗꯨꯝ ꯄꯥꯝꯔ꯭ꯔꯗꯤꯀꯣ
ꯏꯁꯥꯅ ꯇꯧꯒꯦ ꯍꯥꯏꯕ ꯎꯝ ꯏꯁꯥꯅ ꯇꯧꯒꯦ ꯍꯥꯏꯕ ꯄꯣꯠꯇꯣ ꯃꯤ ꯍꯪꯅꯕ ꯅꯥꯏꯗ꯭ꯔꯁꯨ ꯃꯤ ꯉꯥꯏꯏꯗ꯭ꯔꯁꯨ ꯑꯗꯨꯝ ꯏꯁꯥꯅ ꯁꯤꯗꯒꯤ ꯁꯤꯗ ꯊꯤꯕꯗꯣ ꯈꯪꯉꯕꯅꯤꯅ ꯐꯪꯒꯅꯤ ꯈꯪꯕꯅꯦꯅ ꯌꯥꯝ ꯂꯥꯏ ꯍꯧꯖꯤꯛꯀꯤꯗꯤ ꯃꯈꯥ ꯆ ꯑꯗꯨ ꯐꯪꯉꯛꯄꯗꯩꯅꯦ ꯍꯧꯖꯤꯛ ꯃꯤ ꯃꯈꯀꯥ ꯇꯜꯂꯤꯁꯦ
ꯎꯝ ꯑꯗꯨꯅꯦ ꯑꯗꯨꯅꯦ ꯌꯥꯝ ꯐꯥꯕꯅꯦ ꯅꯪꯒꯤ ꯐꯤꯜꯗꯣ ꯑꯗꯨ ꯑꯩꯒꯤ ꯑꯉꯥꯡ ꯑꯩꯒꯤ ꯅꯠꯇꯕ ꯏꯆꯦꯒꯤ ꯑꯉꯥꯡꯁꯨ ꯁꯨꯃꯂꯕꯀꯣ ꯃꯥꯅꯥ ꯑꯥ ꯑꯗꯨꯝ ꯀ꯭ꯂꯥꯁ ꯇꯦꯟꯁꯨ ꯀꯥꯗ꯭ꯔꯤꯉꯩꯗ ꯃꯥꯗꯨ ꯑꯗꯨꯝ ꯍꯥꯏꯌꯦꯕ ꯑꯩꯗꯤ ꯀ꯭ꯂꯥꯁ ꯇꯨꯋꯦꯜꯕ ꯍꯦꯛ ꯂꯣꯏꯕ ꯀꯥꯟꯗ ꯑꯦꯀꯥꯗꯃꯤ ꯈ꯭ꯔꯅꯤ ꯑꯩ ꯀꯔꯤꯁꯨ ꯇꯧꯔꯣꯏ ꯑꯁꯤ ꯐꯤꯜꯗ ꯉꯛꯇ ꯆꯠꯂꯅꯤꯅ ꯃꯥꯗꯤ ꯑꯗꯨꯝ ꯍꯩꯈ꯭ꯔꯕꯀꯣ ꯀ꯭ꯂꯥꯁ ꯅꯥꯏꯟ ꯀ꯭ꯂꯥꯁ ꯅꯥꯏꯟ ꯇꯦꯟ ꯇꯨꯗ ꯑꯗꯨꯝ ꯍꯥꯏꯈ꯭ꯔꯕ ꯃꯣꯁꯦ ꯦꯗꯃꯤꯟꯇꯟꯗ ꯕꯦꯠꯃꯤꯟꯇꯟꯗ ꯆꯠꯈ꯭ꯔꯅꯤ ꯍꯥꯏꯌꯦꯦ ꯑꯗꯨ ꯅꯨꯃꯤꯠ ꯈꯨꯗꯤꯡ ꯃꯣꯔꯅꯤꯡ ꯏꯚꯤꯅꯤꯡ ꯃꯣꯔꯅꯤꯡ ꯏꯚꯤꯅꯤꯡ ꯁꯥꯟꯅꯕꯁꯨ ꯀꯣ ꯆꯠꯄ ꯑꯗꯨꯒꯤ ꯃꯥꯁꯦ ꯏꯆꯦꯅꯗꯤ ꯍꯣꯏ ꯅꯪꯒꯤ ꯐꯤꯜꯗ ꯆꯠꯀꯦ ꯍꯥꯏꯔꯗꯤ ꯆꯠꯂꯣ ꯑꯗꯨ ꯅꯪ ꯍꯧꯖꯤꯛꯇꯤ ꯐꯖꯅ ꯂꯥꯏꯔꯤꯛ ꯇꯝꯒꯗꯕꯅꯤꯅ ꯏꯆꯦꯅ ꯑꯗꯨꯝ ꯍꯥꯏꯕ ꯃꯥꯒꯤ ꯃꯄꯥꯅ ꯑꯩꯒꯤꯥꯡ ꯍꯥꯏꯕ ꯇꯥꯔꯦꯀꯣ
ꯑꯗꯨꯗꯅꯦ ꯁꯣꯏꯕꯗꯣ ꯍꯧꯖꯤꯛꯀꯤ ꯃꯇꯝꯗꯀꯣ ꯑꯗꯨ ꯑꯗꯨꯗꯅꯦ ꯁꯣꯏꯕꯗꯣ ꯃꯔꯝꯗꯤ ꯃꯤꯒꯤ ꯂꯝꯗꯗꯤꯀꯣ ꯑꯌꯥꯝꯕꯅ ꯆꯍꯤ ꯨ ꯆꯍꯤ ꯇꯔꯥꯅꯤꯄꯥꯜꯒꯤ ꯍꯥꯏꯕꯗꯤ ꯑꯩꯠꯇꯤꯟꯒꯤ ꯃꯈꯥ ꯃꯈꯥ ꯃꯈꯩꯗꯣ ꯅꯧꯅ ꯍꯥꯏꯒꯠꯂꯉꯥꯏ ꯊꯥꯒꯠꯂꯦꯕ ꯑꯩꯈꯣꯏ ꯏꯟꯗꯤꯌꯥꯗꯗꯤ ꯑꯩꯈꯣꯏ ꯁꯤꯗꯗꯤꯀꯣ ꯑꯦ ꯆꯍꯤ ꯇꯔꯥꯅꯤꯄꯥꯟ ꯁꯨꯗ꯭ꯔꯤ ꯑꯩꯈꯣꯏ ꯂꯥꯏꯔꯤꯛ ꯇꯝꯗꯧꯅꯦ ꯑꯗꯨ ꯇꯝꯗꯧꯅꯦꯅ ꯁꯨꯝ ꯂꯩꯍꯧꯕꯗꯨꯅ ꯈꯔ ꯍꯥꯏꯗꯤ ꯆꯍꯤ ꯇꯔꯥꯇꯔꯦꯠ ꯇꯔꯥꯅꯤꯄꯥꯜ ꯍꯥꯏꯕꯁꯦ ꯃꯤ ꯑꯃꯒꯤ ꯈ꯭ꯋꯥꯏꯗꯒꯤ ꯃꯥꯒꯤ ꯍꯣꯔꯃꯣꯟꯁ ꯑꯅꯧꯕ ꯁꯤꯜꯂꯛꯄꯒꯤ ꯈ꯭ꯋꯥꯏꯗꯒꯤ ꯃꯥꯒꯤ ꯇꯝ ꯃꯉꯥꯏ ꯑꯗꯒꯤ ꯕ꯭ꯔꯦꯟ ꯁꯤꯡꯕ ꯑꯗꯨꯒꯤ ꯃꯇꯝꯗꯅꯦꯕ ꯑꯗꯨꯒꯤ ꯃꯇꯝꯗꯨꯗ ꯈ꯭ꯋꯥꯏꯗꯒꯤꯉꯣꯟꯗ ꯆꯪꯒꯗꯧꯕꯅꯦꯕ ꯑꯃ ꯇꯥꯛꯄ ꯑꯣꯏꯒꯦꯔꯥ ꯑꯃ ꯇꯥꯛꯄ ꯑꯣꯏꯒꯦꯔꯥ ꯑꯗꯨꯗ ꯃꯥ ꯍꯦꯟꯒꯠꯍꯧꯒꯗꯧꯕꯅꯦ ꯏꯁꯀꯤꯜ ꯃꯌꯥꯝ ꯑꯃ ꯑꯗꯨꯣ ꯍꯥꯏꯦꯟꯒꯠꯇ꯭ꯔꯕꯅꯤꯅ ꯃꯤꯅ ꯍꯦꯜꯂꯕꯅꯤꯅ ꯑꯗꯨꯝ ꯉꯝꯕꯗꯣ ꯑꯗꯨ ꯇꯣꯉꯥꯟꯅ ꯀꯩꯅꯣꯁꯨ ꯂꯩꯌꯦ ꯀꯩꯅꯣ ꯁꯥꯏꯒꯨꯝꯕ ꯇ꯭ꯔꯥꯏ ꯇꯧ ꯭ꯔꯣ ꯁꯥꯏ ꯏꯟꯗꯤꯌꯥ ꯀꯩꯅꯣ ꯏꯝꯐꯥꯜꯗ ꯂꯩꯕꯗꯣ
ꯑ ꯑꯗꯨꯒꯨꯝꯕꯗꯤ ꯑꯩ ꯈꯪꯍꯧꯗ꯭ꯔꯦ ꯑꯗꯨꯃ ꯍꯧꯖꯤꯛꯇꯤ ꯀ꯭ꯂꯥꯁ ꯇꯨꯦꯜꯐ ꯑꯣꯏꯔꯤꯑꯕ
ꯍꯣꯏ ꯁꯥꯏꯗꯨꯗ ꯁꯥꯏꯗꯨꯗ ꯆꯪꯉꯝꯃꯒꯗꯤ ꯆꯪꯉꯕꯗꯤꯀꯣ ꯃꯥꯏ ꯂꯥꯏꯔꯤꯛꯁꯨ ꯑꯗꯨꯝ ꯇꯝꯒꯅꯤ ꯃꯣꯏ ꯃꯣꯏ ꯑꯗꯨꯗ ꯑꯗꯨꯒ ꯁꯥꯟꯅꯕꯒꯤꯁꯨ ꯁꯥꯟꯅꯕꯅ ꯃꯦꯟ ꯃꯦꯟ ꯑꯣꯏꯅ ꯃꯣꯏꯅ ꯀꯩꯅꯣ ꯇꯧꯍꯟꯒꯅꯤ ꯁꯥꯟꯅꯍꯟꯒꯅꯤ ꯑꯗꯨꯒ ꯂꯥꯏꯔꯤꯛ ꯂꯥꯏꯔꯤꯛꯁꯨ ꯑꯗꯨꯝ ꯃꯣꯏ ꯑꯦꯀꯥꯗꯃꯤ ꯑꯣꯏꯅ ꯂꯩꯖꯕꯅꯦꯅ ꯄꯤꯒꯅꯦꯕ ꯁꯥꯏꯗꯒꯤꯅꯦ ꯃꯦꯔꯤꯈꯣꯝꯣꯏ ꯀꯩꯅꯣ ꯊꯣꯛꯈꯤꯕꯗꯣ ꯁ꯭ꯋꯥꯏꯗꯒꯤ ꯉꯥꯛꯇꯅꯦ
ꯑꯣ ꯑꯣ ꯁꯥꯏ ꯍꯥꯏꯕꯗꯤ ꯑꯦꯀꯥꯗꯃꯤꯒꯤ ꯃꯤꯡꯔꯥ
ꯃꯥꯅꯦ ꯃꯥꯅꯦ ꯏꯁꯄꯣꯔꯠꯁ ꯍꯣꯏ ꯏꯝꯐꯥꯜꯗ ꯂꯩꯕ ꯏꯁꯄꯣꯔꯠꯁ ꯑꯣꯊꯣꯔꯥꯏꯁ ꯀꯩꯅꯣ ꯍꯥꯏꯕꯅꯦ ꯏꯟꯗꯤꯌꯥ ꯑꯣ ꯔꯥꯏꯁ ꯑꯣꯐ ꯏꯟꯗꯤꯌꯥ
ꯑꯣꯆꯥ ꯑꯠꯆꯥ ꯍꯥꯏꯅꯦ ꯑꯗꯨꯗꯤ ꯑꯩ ꯍꯥꯏꯕꯤꯒꯦ ꯎꯝ ꯃꯥꯁ
ꯁꯥꯏꯗꯗꯤ ꯁꯥꯏꯗ ꯆꯪꯉꯤꯕ ꯃꯤꯠ ꯑꯗꯣ ꯁ꯭ꯋꯥꯏꯗꯗꯤ ꯌꯥꯝꯅ ꯅꯍꯥ ꯑꯣꯏꯅ ꯆꯪꯒꯗꯧꯕꯅꯦ ꯍꯧꯖꯤꯛ ꯀꯩꯅꯣꯕꯨꯛ ꯇꯧꯔꯕ ꯃꯇꯨꯡꯗ ꯆꯪꯕ ꯌꯥꯗꯦꯁꯥꯏ ꯍꯦꯛ ꯆꯪꯕ ꯆꯪꯕ ꯃꯤꯗꯨꯗꯤꯀꯣ ꯑꯗꯨꯝ ꯊꯕꯛ ꯑꯣꯏꯒꯦꯔꯥ ꯑꯃ ꯑꯣꯏꯒꯦꯔꯥ ꯑꯗꯨꯝ ꯐꯪꯕꯅꯦꯕ ꯑꯗꯨꯝ ꯀꯩ ꯍꯥꯏꯒꯅꯤ ꯌꯥꯝꯅ ꯋꯥꯔꯜ ꯂꯦꯚꯦꯜꯗ ꯑꯣꯏꯅ
ꯑꯣ ꯑꯣ ꯑꯣ ꯑꯗꯨ ꯃꯃꯜꯒꯨꯝꯕꯗꯤ ꯌꯥꯝ ꯇꯥꯡꯅꯝꯒꯅꯤꯀꯣ
ꯇꯥꯗꯦ ꯇꯥꯡꯗꯦ ꯑꯍꯥꯟꯕ ꯃꯣꯏꯅ ꯀꯩꯅꯣ ꯈꯟꯒꯅꯤ ꯇ꯭ꯔꯥꯏꯌꯦꯜ ꯃꯣꯏꯅ ꯌꯦꯡꯒꯅꯦꯕ ꯁꯥꯟꯅ ꯍꯥꯏꯒꯅꯤꯥꯎꯟ ꯔꯥꯎꯟ ꯑꯅꯤꯒꯨꯝꯕꯗꯤ ꯁꯥꯟꯅꯍꯜꯂꯛꯀꯅꯤ ꯁꯥꯟꯅꯕꯗꯨꯗ ꯃꯣꯏꯅ ꯈꯕꯔ ꯑꯗꯨ ꯁꯥꯟꯅꯔꯕ ꯃꯇꯨꯡꯗ ꯃꯣꯏꯅ ꯈꯕꯔꯗ ꯍꯥꯞꯄꯒ ꯈꯜꯂꯛꯀꯅꯤ ꯁꯤꯒꯤ ꯃꯤ ꯈꯜꯂꯦ ꯈꯣꯠꯂꯦ ꯑꯗꯨꯗꯒꯤꯗꯤ ꯑꯗꯨꯝ ꯃꯥꯁ ꯁ꯭ꯥꯏꯗ ꯂꯩꯈ꯭ꯔꯅꯤ ꯃꯥꯅ ꯀ꯭ꯂꯥꯁ ꯀ꯭ꯂꯥꯁ ꯀꯌꯥ ꯍꯥꯏꯒꯅꯤ ꯇꯨꯌꯦꯜꯐ ꯍꯥꯏꯕ꯭ꯔꯥ ꯇꯨꯌꯦꯞ
ꯋ
ꯇ꯭ꯔꯤ ꯑꯁꯨ ꯥꯎꯕ ꯂꯣꯏꯗ꯭ꯔꯤ ꯐꯥꯎꯕꯜ ꯑꯗꯨꯝ ꯃꯥꯒꯤ ꯁꯥꯟꯅꯕꯗ ꯃꯥꯒꯤ ꯁꯥꯟꯅꯕꯗꯣ ꯁꯤ ꯑꯣꯏꯗ꯭ꯔꯤ ꯍꯥꯏꯕ ꯃꯥꯅ ꯃꯊ ꯁꯨꯝ ꯀꯥꯔꯤꯈꯩ ꯁꯨꯝ ꯀꯥꯔꯤꯈꯩ ꯃꯥ ꯑꯗꯨꯗ ꯑꯗꯨꯝ ꯂꯩꯈꯤꯅꯦꯕ ꯂꯩꯔꯒ ꯑꯗꯨꯝ ꯏꯁꯇꯦꯠ ꯂꯦꯕꯦꯜ ꯊꯣꯛꯄ ꯏꯟꯇꯔꯅꯦꯁꯅꯦꯜ ꯅ ꯂꯦꯕꯦꯜ ꯊꯣꯛꯄ ꯃꯣꯏꯅ ꯑꯗꯨꯝ ꯊꯥꯒꯅꯦꯕ ꯃꯣꯏꯒꯤ ꯒ꯭ꯔꯨꯞꯀꯤ ꯑꯣꯏꯅ ꯏꯝꯐꯥꯜꯒꯤ ꯑꯣꯏꯅꯁꯤ ꯃꯅꯤꯄꯨꯔꯒꯤ ꯑꯣꯏꯅꯁꯤ ꯍꯥꯏꯔꯒ
ꯑ ꯐꯩꯅꯦ ꯑꯗꯨ ꯅꯪꯅ ꯍꯥꯏꯔꯤꯁꯦ ꯀ꯭ꯂꯥꯁ ꯇꯨꯌꯦꯦꯜꯕꯒꯨꯝꯕ ꯉꯥꯏꯗ꯭ꯔꯁꯨ ꯨ ꯑꯗꯨꯗ ꯗꯥꯏꯔꯦꯛ ꯑꯦꯗꯃꯤꯁꯟ ꯇꯧꯕ ꯌꯥꯏ ꯍꯥꯏꯕꯀꯣ
ꯍꯣꯏ ꯑꯦꯠꯃꯤꯁꯟ ꯇꯧꯕ ꯍꯥꯏꯕꯁꯦ ꯀꯩꯅꯣ ꯃꯣꯏꯒꯤ ꯃꯇꯝꯗꯤ ꯈꯥꯏꯔꯛꯀꯅꯦꯕ ꯃꯣꯏꯅ ꯑꯩꯈꯣꯏꯅ ꯇꯧꯅꯤꯡꯕ ꯃꯇꯝꯗꯣ ꯇꯧꯕ ꯌꯥꯗꯦꯕ ꯃꯣꯏꯅ ꯃꯤ ꯀꯧꯔꯛꯀꯅꯦꯕ ꯕꯦꯗꯃꯤꯟꯇꯟꯒꯤ ꯃꯤ ꯂꯥꯛꯑꯣ ꯐꯨꯕꯜꯒꯤ ꯃꯤ ꯂꯥꯛꯑꯣ ꯀꯩꯅꯣꯒꯤ ꯃꯤ ꯂꯥꯛꯑꯣ ꯍꯥꯏꯔꯒ ꯑꯗꯨ ꯀꯧꯔꯛꯄ ꯃꯇꯝꯗ ꯑꯩꯈꯣꯏꯅ ꯀꯩ ꯍꯥꯏꯒꯅꯤ ꯏꯟꯇꯔꯚꯤꯌꯨꯒꯨꯝꯕ ꯍꯥꯏꯇꯥꯔꯦ ꯑꯗꯨꯒꯨꯝꯕ ꯆꯠꯀꯗꯅꯦꯕ
ꯑꯠꯆꯥ ꯑꯠꯆꯥ ꯑꯁ ꯑꯗꯨꯗꯤ ꯑꯗꯨꯅ ꯐꯥꯒꯅꯤꯅꯦ ꯑꯩꯈꯣꯏꯁꯨ
ꯑꯗꯣ ꯃꯥꯗꯣ ꯍ ꯍꯟꯗꯛꯇꯤ ꯃꯇꯝ ꯍꯦꯜꯂꯒꯗꯧ ꯃꯥꯜꯂꯦ ꯍꯥꯏꯕꯗꯤ ꯑꯍꯟ ꯑꯣꯏꯔꯀꯥꯟꯗ ꯆꯪꯕꯗꯤ ꯌꯥꯗꯦꯕ ꯈꯨꯗꯣꯡꯆꯥꯥꯗꯦꯕ ꯃꯉꯣꯟꯗ ꯈꯔ ꯅꯍꯥ ꯅꯍꯥ ꯑꯣꯏꯅꯀꯣ ꯑꯗꯨꯃꯥꯏꯅ ꯆꯪꯒꯗꯧꯕ ꯑꯗꯣ ꯍꯧꯖꯤꯛꯁꯨ ꯌꯥꯗꯤ ꯌꯥꯔꯤ ꯃꯥ ꯍꯥꯏ
ꯑꯣ ꯑꯣ ꯑꯁ ꯑꯩ ꯍꯥꯏꯔꯛꯀꯦ ꯅꯪ ꯅꯪꯕꯨ ꯋꯥꯔꯤ ꯁꯥꯕꯁꯦ ꯌꯥꯝ ꯇꯣꯡꯉꯤꯅꯦ ꯑꯩꯒꯤ ꯌꯥꯝ ꯐꯩꯅꯦ ꯑꯉꯥꯡꯈꯣꯏꯁꯦ ꯃꯥꯅ ꯑꯄꯥꯝ ꯑꯄꯥꯝꯕ ꯇꯣꯉꯥꯟ ꯇꯨꯡꯉꯥꯟꯕꯒꯤꯀꯣ
ꯎꯝ ꯍꯧꯖꯤꯛꯇꯤ ꯁꯥꯟꯅꯕꯁꯦ ꯌꯥꯝꯅ ꯆꯥꯎꯈꯠꯂꯦꯗ ꯍꯥꯟꯅꯗꯕꯨ ꯊꯕꯛ ꯐꯪꯗꯦ ꯈꯣꯠꯇꯦ ꯑꯗꯨ ꯍꯥꯏꯕ ꯋꯥꯅꯤ ꯍꯧꯖꯤꯛꯇꯨꯗꯤ ꯆꯥꯎꯈꯠꯂꯦꯗ ꯌꯥꯝꯅ ꯁꯥꯟꯅꯕ ꯑꯃ ꯍꯦꯛ ꯆꯠꯈꯤꯕꯗ ꯏꯟꯗꯤꯌꯥꯒꯤ ꯃꯄꯥꯟ ꯌꯧꯅ ꯊꯣꯛꯄ ꯃꯇꯝꯗ ꯑꯗꯨꯝ ꯄꯩꯁꯥ ꯄꯩꯁꯥ ꯄꯩꯁꯥ ꯍꯁꯨ ꯐꯪꯒꯅꯤ ꯑꯗꯨꯒ ꯀꯩꯅꯣꯁꯨ ꯇꯧꯒꯅꯤ ꯊꯕꯛꯁꯨ ꯑꯗꯨꯝ ꯃꯥꯒꯤ ꯑꯣꯏꯅ ꯄꯤꯒꯅꯤ ꯍꯧꯖꯤꯛ ꯃꯤꯔꯥꯕꯥꯏ ꯆꯅꯨꯗꯣ ꯩꯅꯣꯗꯤꯁ ꯄꯤꯗꯤꯁ ꯁꯤ ꯐꯝ ꯀꯥꯈ꯭ꯔꯗꯨꯅꯦ ꯃꯥ ꯂꯥꯏꯔꯤꯛ ꯀꯩꯁꯨꯝꯕ ꯇꯝꯗꯕ ꯝꯕ ꯅꯠꯇꯦꯕ ꯃꯥꯦ
ꯍꯣꯏ ꯍꯣꯏ ꯑꯁ ꯑꯗꯨꯅꯦ ꯑꯗꯨꯅꯦ ꯑꯗꯨ ꯅꯪꯁꯨ ꯑꯗꯨꯝ ꯍꯧꯈ꯭ꯔꯕ꯭ꯔꯥ ꯑꯉꯥꯡ ꯑꯣꯏꯔꯤꯉꯥꯏꯗꯒꯤ
ꯎꯝ ꯑꯩꯗꯤ ꯀ꯭ꯂꯥꯁꯥꯁ ꯑ ꯑꯩ ꯆꯍꯤ ꯑꯩꯅ ꯆꯍꯤ ꯇꯔꯨꯛ ꯇꯔꯦꯠ ꯁꯨꯔꯛꯄ ꯑꯗꯣꯝ ꯄꯥꯗꯣ ꯑꯗꯨꯗꯒꯤ ꯑꯗꯨꯝ ꯄꯤꯛꯅꯤꯡꯉꯩꯗꯒꯤ ꯑꯗꯨꯝ ꯈꯔ ꯑꯩꯈꯣꯏ ꯏꯄꯥꯅ ꯀꯩ ꯍꯥꯏꯒꯅꯤ ꯇꯝꯕꯤꯕꯒꯨꯝꯕ ꯈꯔ ꯈꯔ ꯌꯥꯎꯍꯟꯕꯤꯕꯒꯨꯝꯕ ꯑꯗꯨꯃꯥꯏꯅ ꯀ꯭ꯂꯥꯁ ꯑꯗꯨꯒ ꯈꯔ ꯆꯍꯤ ꯇꯔꯥꯒꯨꯝꯕ ꯁꯔꯛꯄꯗꯒꯤꯩꯗꯤ ꯑꯗꯨꯝ ꯐꯨꯜ ꯑꯣꯏꯅ ꯑꯗꯨꯗ ꯃꯥꯏ ꯑꯣꯟꯁꯤꯜꯍꯟꯕꯗꯣ
ꯑꯣ ꯑꯣ ꯑꯠꯆꯥ ꯑꯁ ꯌꯥꯝ ꯐꯩꯅꯦ ꯅꯣꯏꯁ ꯁꯦ ꯅꯪꯒꯤ ꯏꯄꯥ ꯏꯃꯥꯅ ꯂꯩꯕꯒꯤꯀꯣ ꯐꯖꯅ ꯅꯪꯉꯣꯟꯗ ꯄꯤꯈ꯭ꯔꯕ ꯃꯥꯜꯂꯦ ꯐꯥꯎꯟꯗꯦꯁꯟꯗꯣ ꯃꯣꯏꯅ ꯐꯖꯅ ꯇꯧꯈ꯭ꯔ ꯃꯥꯜꯂꯦ
ꯃꯣꯏ ꯑꯩ ꯌꯥꯝ ꯀ ꯁꯨꯝ ꯀꯩ ꯍꯥꯏꯒꯅꯤ ꯏꯇꯣꯝꯗ ꯑꯣꯏꯕꯒꯤꯀꯣ
ꯎꯝ ꯑꯣ ꯑꯠꯆꯥ ꯑꯆꯥ ꯍꯣꯏ ꯍꯣꯏ ꯍꯣꯏ ꯑꯗꯨꯗꯤ ꯆꯥꯛꯗꯤ ꯀꯩꯗꯧꯉꯥꯏ ꯆꯥꯒꯦꯔ